ꯍꯂꯣ
ꯅꯨꯡꯉꯥꯏꯔꯤꯕꯣ ꯏꯌꯥꯝꯕ
ꯅꯨꯡꯉꯥꯏꯔꯤꯌꯦ ꯀꯃꯥꯏ ꯀꯃꯥꯏ ꯇꯧꯔꯤꯒꯦ ꯅꯪꯕꯣ
ꯑꯁ ꯑꯗꯨꯝ ꯅꯨꯡꯉꯥꯏꯔꯤ ꯏꯌꯥꯝꯕ ꯈꯣꯟꯖꯦꯜ ꯇꯥꯗꯕ ꯀꯨꯏꯔꯦꯅꯦ ꯏꯌꯥꯝꯕꯖꯨ
ꯑꯁ ꯅꯪꯖꯨ ꯀꯨꯏꯔꯦ
ꯎꯝ ꯄꯪ ꯑꯁ
ꯀꯕꯥꯏ ꯀꯧꯕꯥꯏꯅ ꯅꯣꯏꯅ ꯑꯗꯨꯝ ꯣꯀꯥꯠ ꯅꯨꯡꯀꯥꯠ ꯁꯨꯔꯤꯕ꯭ꯔꯣ ꯀꯃꯥꯏꯅ ꯇꯧꯔꯤꯒꯦ ꯖꯣꯀꯥꯠ ꯁꯤ ꯑꯣꯣꯟꯕ ꯃꯌꯥꯝ ꯂꯥꯛꯑꯦ ꯍꯥꯏ ꯈꯣꯏꯔꯝꯒ ꯅꯣꯏ
ꯎꯝ ꯖꯣꯀꯥꯁꯦ ꯑꯌꯥꯝꯕ ꯑꯩꯣꯏꯔꯣꯝꯒꯤꯗꯤ ꯌꯥꯝꯅ ꯍꯥꯟꯅꯒ ꯃꯥꯟꯅꯗ ꯍꯥꯟꯅꯗꯤ ꯑꯩꯈꯣꯏ ꯊꯕꯛ ꯏꯟꯈꯥꯡ ꯈꯛ ꯁꯨꯔꯝꯃꯤꯅ
ꯍꯧꯖꯤꯛꯇꯤ ꯐꯣꯇꯣ ꯅꯨꯡꯝ ꯀꯥꯞꯄꯒ ꯑꯣꯏꯅ ꯇꯧꯔꯦ ꯐꯣꯇꯣꯒ꯭ꯔꯥꯐꯤꯁꯤꯦ ꯁꯤꯁꯨ ꯐꯇꯣꯦ ꯃꯣꯏ ꯇꯥꯏꯃꯤ ꯑꯁꯁꯨ ꯀꯥꯦ ꯇ ꯄꯨꯡ ꯑꯁꯨꯛꯁꯤ ꯆꯠꯂꯒ ꯑꯗꯨꯝ ꯐꯣꯇꯣ ꯀꯥꯞꯄꯗꯨꯣꯏꯅꯦꯕ ꯐꯣꯇꯣ ꯀꯥꯞ ꯂꯣꯏꯔꯒ ꯑꯗꯨꯒ ꯑꯩꯈꯣꯏ ꯌꯖꯣꯀꯥ ꯊꯥꯒꯠꯄꯗ ꯍꯥꯞꯈꯤꯕ ꯁꯛꯐꯝꯗꯣ ꯑꯗꯨꯗꯣ ꯀꯍ ꯍꯗ ꯌꯥꯎꯔꯒ ꯊꯥꯒꯠꯈꯤꯕꯁꯦ ꯑꯗꯨꯗꯩ ꯐꯣꯇꯣ ꯀꯥꯞꯄꯗꯅ ꯀꯣꯏ ꯌꯥꯎꯗꯕꯁꯦ ꯑꯁ ꯁꯤꯁꯨ ꯑꯃꯛ ꯐꯔꯛ ꯇꯥꯗꯣꯢꯅꯦ ꯑꯃꯨꯛ ꯀꯣꯏ ꯍꯥꯞꯆꯤꯟꯟꯅ ꯌꯦꯛꯁꯤꯟꯅꯕꯔꯥ ꯀꯩꯅꯣ ꯌꯥꯝꯅ ꯅꯣꯛꯅꯤꯡꯉꯦꯅꯦ ꯍꯧꯖꯤꯛ ꯀꯥꯟꯅ ꯌꯣꯒꯥꯁꯤ ꯌꯥꯝ ꯏꯌꯥꯝ ꯍꯣꯢꯗꯤ ꯀꯃꯥꯏꯅ ꯇꯧꯔꯤꯒꯦ
ꯑꯗꯨꯃꯛꯇꯤ ꯅꯠꯇꯕꯅꯤꯅ ꯅꯪ ꯁꯨꯃꯥꯏꯅ ꯇꯧꯒ꯭ꯔꯦ ꯖꯣ ꯀꯥꯔꯠꯀꯤꯁꯦ ꯑ ꯈꯪꯕꯗꯀꯣ ꯅꯪꯒꯤ ꯕꯥꯏꯌꯣꯃꯤꯇ꯭ꯔꯤꯗꯣ ꯑꯗꯨꯒ ꯂꯤꯡ ꯂꯩꯔꯕꯅꯦ ꯍꯧꯖꯤꯛꯇꯤ ꯑꯙꯥꯔ ꯒ ꯂꯤꯡ ꯂꯩꯅꯔꯕꯅꯤꯅ ꯅꯪꯒꯤ ꯖꯣꯕ ꯀꯥꯔꯠꯀꯤ ꯐꯣ ꯀꯥꯞꯕꯗꯁꯨ ꯉꯁꯥꯏꯒꯤ ꯑꯙꯥꯔꯗ ꯇꯥꯕ ꯐꯣ ꯇꯣꯗꯥꯒꯤ ꯕꯥꯏꯑꯣꯃꯤꯇ꯭ꯔꯤ ꯃꯤꯠꯀꯤ ꯕꯥꯏꯑꯣꯃꯤꯇ꯭ꯔꯤꯕꯨ ꯍꯥꯏꯔꯁꯨ ꯃꯥꯒꯤ ꯕꯥꯏꯑꯣꯃꯤꯇ꯭ꯔꯤ ꯆꯥꯟꯅꯗ꯭ꯔꯗꯤ ꯌꯥꯗꯕꯅꯦꯕ ꯉꯁꯥꯏ ꯐꯣꯇꯣꯗ ꯅꯪ ꯅꯣꯏ ꯅꯅꯥꯎꯄꯥ ꯊꯥꯔꯒ ꯅꯪꯒꯤ ꯃꯍꯨꯠ ꯐꯣꯇꯣ ꯀꯥꯞꯍꯟꯒꯦ ꯑꯗꯨꯗꯤ ꯅꯪ ꯑꯙꯥꯔꯗ ꯅꯪꯒꯤ ꯃꯤꯠꯀꯤ ꯏꯁꯀꯦꯜ ꯂꯧꯗ꯭ꯔꯣ ꯑꯗꯩ ꯀꯣꯄꯤꯒꯤ ꯏꯁꯀꯦꯟ ꯃꯌꯥꯝꯗꯣ ꯆꯥꯅꯔꯛꯇ ꯇꯥꯔꯗꯤ ꯉꯁꯥꯏꯅ ꯐ꯭ꯂꯣꯀꯥꯔꯠ ꯐꯣꯇꯣ ꯀꯥꯞ ꯌꯥꯔꯔꯣꯏꯕ ꯔꯤꯖꯦꯛ ꯆꯠꯂꯅꯤꯕꯀꯣ
ꯎ
ꯑꯗꯨ ꯑꯗꯨꯒ ꯗꯥꯏꯔꯟꯗꯤ ꯇꯧꯕꯅꯤ ꯑꯗꯨꯒ ꯅꯪ ꯀꯩꯅꯣꯒꯨꯝꯕ ꯀꯣꯏꯒꯨꯝꯕ ꯌꯦꯛꯁꯤꯟꯕ ꯈꯣꯠꯆꯟꯕ ꯑꯗꯨꯗꯤ ꯑꯗꯨꯗꯤ ꯑꯩꯁꯨ ꯀꯟꯅꯗꯤ ꯈꯪꯗꯦ ꯑꯗꯨ ꯀꯩꯅꯣꯗꯤ ꯇꯧꯕꯗ ꯅꯪꯅ ꯃꯣꯔꯅꯤꯡ ꯐꯣꯇꯣ ꯅꯝꯒ ꯐꯨꯔꯤꯠ ꯑꯉꯧꯕ ꯂꯤꯠ ꯈ꯭ꯔꯒ ꯅꯝꯕꯁꯦ ꯏꯚꯤꯅꯤꯡꯣ ꯐ ꯑꯉꯥꯡꯕ ꯂꯤꯅ ꯅꯝ ꯇꯥꯔꯒꯗꯤ ꯇꯤꯆꯦꯛ ꯆꯠꯄ ꯌꯥꯕꯒꯤ ꯆꯥꯟꯁ ꯂꯩꯇꯦ ꯍꯥꯏꯕꯅꯦꯕ ꯍꯥꯏꯗꯤ ꯃꯣꯏꯅ ꯇꯧꯔꯤꯕ ꯄ꯭ꯔꯣꯁꯤꯗꯔꯗꯨꯗ ꯁꯨꯝ ꯊꯕꯛ ꯁꯨꯕꯅꯦꯕ ꯇꯧꯔꯤꯗꯣ ꯄꯨꯡ ꯇꯔꯦꯠ ꯅꯤꯄꯥꯜ ꯊꯕꯨꯛ ꯁꯨꯔꯕ ꯂꯩꯕ ꯀꯟꯇꯤꯅ꯭ꯌꯨꯁ ꯊꯕꯛ ꯁꯨꯕꯗ ꯅꯪ ꯐꯤꯔꯣꯟꯜ ꯑꯃꯅꯤꯅꯤ ꯏꯁꯠ ꯆꯠꯁꯤꯟꯖꯤꯜꯂꯛꯑꯗꯤ ꯅꯪꯕꯨ ꯊꯕꯛ ꯁꯨꯗꯕ ꯃꯤꯅ ꯑꯗꯨꯒꯤꯅꯦꯕ ꯑꯗꯨꯗ ꯅꯪ ꯀꯣꯏ ꯕꯤ ꯑꯗꯨꯗꯤ ꯈꯪꯗ꯭ꯔꯦ ꯑꯗꯨꯗꯣ ꯌꯣꯒꯥꯥ ꯁꯨꯕꯁꯦ ꯅꯣꯏꯒꯤ ꯂꯩꯀꯥꯏꯗ ꯁꯕ꯭ꯔ ꯑꯇꯣꯞꯄ ꯂꯩꯥꯏꯗ ꯆꯠꯂꯒ ꯁꯨꯕ꯭ꯔꯣꯃꯥꯏꯅ ꯇꯧꯒꯦ
ꯎ ꯌꯣꯒ ꯀꯥꯔꯠꯁꯦ ꯑꯩꯈꯣꯏ ꯂꯩꯀꯥꯏꯗꯁꯨ ꯁꯨꯏ ꯍꯥꯏꯗꯤ ꯑꯩꯈꯣꯏ ꯂꯩꯀꯥꯏꯒꯤ ꯑꯣꯏꯕꯅꯤꯅ ꯑꯩꯈꯣꯏ ꯂꯩꯀꯥꯏ ꯑꯗꯨ ꯑꯗꯨꯝ ꯁꯨ ꯂꯩꯔꯦ ꯃꯤ ꯂꯩꯀꯥꯏꯒꯤꯗꯨꯗꯤ ꯄꯥꯡꯥꯛ ꯀ ꯂꯥꯛꯇꯦꯗꯤ ꯃꯤ ꯂꯩꯀꯥꯏꯒꯤꯗ ꯑꯩꯈꯣꯏ ꯊꯕꯛ ꯑꯃꯨꯝꯐꯨ ꯁꯨꯗ꯭ꯔꯤꯕ ꯑꯩꯈꯣꯏꯒꯤ ꯍꯧꯖꯤꯛ ꯐꯥꯎꯒꯤ ꯑꯣꯏꯅꯗꯤ ꯀꯔꯝꯕ ꯑꯗꯨꯣ ꯃꯣꯏ ꯂꯥꯛꯇ ꯂꯥꯛꯑꯣꯗ꯭ꯔꯗꯤ ꯈꯪꯗꯦ ꯑꯩꯈꯣꯏ ꯃꯣꯏ ꯅꯣꯡꯅꯤ ꯂꯥꯛꯄ ꯌꯥꯎꯋꯦ ꯑꯗꯨꯒ ꯍꯞꯇꯥ ꯑꯃꯨꯛ ꯂꯥꯛꯄ ꯌꯥꯎꯔꯦꯏ ꯑꯗꯨ ꯃꯥꯏ ꯃꯥꯏ ꯂꯥꯛꯄꯩ ꯃꯈꯥ ꯄꯣꯜꯂꯒ ꯑꯗꯨꯝ ꯂꯥꯛꯑꯦꯕ ꯏꯌꯥꯝꯕ ꯊꯥ ꯑꯃꯨꯛ ꯂꯩꯔꯒ ꯖꯣ ꯀꯥꯔ ꯁꯨꯕꯦ ꯑꯃꯨꯛ ꯂꯥꯛꯄ ꯌꯥꯎꯔꯦ ꯑꯗꯨꯒ ꯊꯥ ꯑꯅꯤ ꯑꯍꯨꯝ ꯂꯩꯔꯒ ꯑꯃꯨꯛ ꯂꯥꯛꯄꯁꯨ ꯌꯥꯎꯋꯦ ꯑꯩꯈꯣꯏ ꯈꯪꯂꯤ ꯣ ꯎ ꯌꯣꯈꯛꯀꯤ ꯃꯔꯝꯁꯦ ꯑꯩꯅꯗꯤ ꯀꯌꯥ ꯈꯪꯕꯗꯤ ꯑꯣꯏꯗ꯭ꯔꯦꯕ ꯑꯗꯣ ꯏꯌꯥꯝꯕꯗꯤ ꯀꯃꯥꯏꯅ ꯅꯨꯃꯤꯠ ꯀꯌꯥꯅꯤꯒ ꯂꯥꯛꯀꯦ ꯅꯨꯃꯤ ꯀꯃꯥꯏ ꯀꯃꯥꯏꯅ ꯇꯧꯔꯤꯒꯦ ꯑꯌꯥꯝꯕ
ꯖꯣꯕ ꯀꯥꯔꯠꯁꯦ ꯑꯗꯨꯝ ꯅꯨꯃꯤꯠ ꯇꯔꯥꯅꯤꯒꯤ ꯇꯔꯥꯃꯉꯥꯅꯤꯒꯤ ꯂꯥꯛꯄ ꯌꯥꯎꯋꯦ ꯃꯉꯥꯅꯤꯒꯤ ꯂꯥꯛꯄ ꯌꯥꯎꯋꯦ ꯇꯔꯦꯠꯅꯤꯒꯤ ꯅꯤꯄꯥꯜꯅꯤꯒꯤ ꯂꯥꯛꯄ ꯌꯥꯎꯋꯦ ꯃꯥꯏ ꯃꯥꯒꯤ ꯃꯇꯝ ꯃꯇꯝꯗꯨꯒꯤ ꯆꯍꯤ ꯑꯃꯗ ꯅꯨꯃꯤꯠ ꯆꯥꯝ ꯀꯨꯟꯃꯉꯥꯅꯤꯃꯨꯛꯀꯤ ꯆꯥꯡꯗꯤ ꯑꯗꯨꯝ ꯂꯥꯛꯄ ꯃꯥꯜꯂꯦꯕ ꯃꯃꯥꯡꯗ ꯆꯥꯝ ꯂꯦ ꯍꯟꯗꯛ ꯆꯍꯤ ꯆꯍꯤ ꯑꯃꯗ ꯅꯨꯃꯤꯠ ꯆꯥꯝ ꯀꯨꯟꯃꯉꯥꯅꯤꯒꯤ ꯆꯥꯡ ꯍꯦꯟꯒꯠꯈ꯭ꯔꯕꯅꯦꯕ
ꯎꯝ
ꯑꯗꯨ ꯃꯥꯥꯜꯂꯛꯑꯦ ꯑꯗꯨ ꯂꯀꯥꯟ ꯂꯥꯛꯑꯦꯗ꯭ꯔ ꯑꯩꯈꯣꯏꯒꯤꯗꯤ ꯂꯩꯀꯥꯏꯗꯨꯗꯇ ꯁꯨꯗꯕ ꯌꯥꯎꯋꯦꯕ ꯍꯧꯖꯤꯛ ꯍꯧꯤ ꯖꯤꯑꯣ ꯇꯦꯛꯅ ꯄꯤꯔꯔꯕꯅꯦꯕ ꯖꯤ ꯑꯣ ꯇꯤꯛ ꯑꯩꯈꯣ ꯂꯩꯀꯥꯏꯗ ꯇꯥꯗꯕꯤ ꯑꯇꯣꯞꯄ ꯂꯩꯀꯥꯏ ꯑꯃꯗ ꯀꯣꯆꯁꯤꯡ ꯆꯠꯂ ꯇꯥꯕ ꯇꯥꯗꯤ ꯀꯤꯂꯣꯃꯤꯇꯔ ꯑꯅꯤꯃꯨꯕ ꯆꯠꯂꯀꯥꯟꯗ ꯖꯣꯀꯥꯠ ꯐꯣꯇꯣꯟ ꯑꯃ ꯆꯠꯅꯕꯤꯅꯦꯕ ꯍꯧꯖꯤꯛꯁꯦ ꯑꯗꯨꯅ ꯂꯝꯕꯟꯗꯗꯤ ꯄꯨ ꯕ꯭ꯔꯗꯅ ꯑꯃꯣꯏ ꯑꯋꯥꯕ ꯑꯃ ꯑꯣꯏꯗꯅ
ꯎꯝ ꯑꯗꯨꯗꯤ ꯑꯦ ꯏꯌꯥꯝꯕ ꯑꯣꯏꯗꯤ ꯈꯔ ꯋꯥꯔꯝꯃꯅꯤꯅꯦ ꯏꯌꯥꯝꯕ ꯑꯣꯏꯗꯤ
ꯃꯥꯔꯦ ꯑꯗꯨꯝ ꯅꯣꯏꯒꯤꯁꯨ ꯅꯣꯏ ꯗꯥꯎ ꯌꯥꯗꯅ ꯅꯣꯏ ꯂꯩꯀꯥꯏ ꯃꯌꯥꯗ ꯑꯗꯨꯝ ꯇꯥꯁꯤꯜꯂꯛꯄꯩ ꯂꯩꯀꯥꯏ ꯇꯥꯏ ꯍꯥꯏꯅꯦꯕ ꯐꯣꯇꯣ ꯅꯝꯕꯔꯗꯨꯁꯨ ꯄꯣꯠ ꯅꯝ ꯅꯝ ꯌꯥꯗꯕꯅꯦꯕꯛ ꯃꯣꯏꯅ ꯄꯤꯔꯛꯗ꯭ꯔ ꯐꯣꯇꯣ ꯅꯝꯗ꯭ꯔꯗꯤꯀꯣ ꯑꯗꯣ ꯑꯩꯈꯣꯏ ꯂꯩꯀꯥꯏꯒꯤꯗꯤ ꯁꯨꯃꯥꯏꯅ ꯇꯧꯕꯁꯨ ꯐꯣꯇꯣ ꯅꯝꯐꯝꯗ ꯑꯃꯗ ꯄꯤꯕ ꯊꯕꯛ ꯁꯨꯐꯝꯗ ꯑꯃꯗ ꯂꯩ ꯊꯕꯛ ꯑꯃꯗ ꯁꯨꯔꯦꯗꯅ ꯑꯗꯩ ꯐꯣꯇꯣ ꯑꯗꯨꯗ ꯂꯥꯛꯑꯀ ꯀꯥꯟꯗ ꯁꯨꯕꯁꯨ ꯌꯥꯎꯋꯦꯕ ꯑꯗꯨꯏꯗꯨ ꯑꯗꯨꯗꯥꯥꯏꯅ ꯇꯧꯕ꯭ꯔꯣ ꯄꯣꯇꯣ ꯅꯥꯝꯗꯨꯗ ꯑꯗꯨꯝ ꯊꯥꯎ ꯁꯨꯖꯤꯟꯕ꯭ꯔꯣ ꯀꯃꯥꯏꯅ ꯇꯧꯒꯦ
ꯑꯩꯈꯣꯏ ꯑꯗꯨꯝ ꯐꯣꯇꯣ ꯅꯝꯝꯕꯝꯕꯗꯨꯗ ꯊꯕꯛ ꯑꯗꯨꯝ ꯁꯨꯔꯤ ꯑꯌꯥꯝꯕ ꯍꯥꯏꯗꯤ ꯃꯣꯏꯝ ꯐ ꯑꯣ ꯃꯣꯏ ꯃꯐꯝꯗꯨꯗ ꯃꯣꯏ ꯄꯤꯔꯛꯏꯕ ꯃꯐꯝꯗꯨꯗ ꯅꯝꯗ ꯌꯥꯗꯦ ꯍꯣꯇꯦꯜꯅ ꯍꯥꯏꯔꯒ ꯑꯗꯨꯝ ꯅꯝꯃꯦꯕꯗꯣ ꯏꯌꯥꯝꯕ ꯅꯣꯏ ꯅꯣꯏ ꯐꯦꯃꯤꯂꯤꯒꯤ ꯑꯣꯏꯅ ꯖꯣꯕ ꯀꯥꯔꯗ ꯃꯤ ꯀꯌꯥꯃꯨꯛ ꯄꯥꯜꯂꯤꯒꯅꯤ ꯏꯌꯥꯝꯕꯣꯏ ꯐꯦꯃꯤꯂꯤꯁꯨ
ꯑꯩꯈꯣꯏꯒꯤ ꯑꯣꯏꯅ ꯀꯥꯔꯠ ꯍꯣꯜꯗꯔꯁꯦ ꯍꯧꯖꯤꯛꯐꯒꯤ ꯑꯣꯏꯅ ꯄꯥꯟꯕ ꯌꯥꯕ ꯑꯩꯈꯣꯏ ꯃꯥꯍꯣꯏ ꯑꯩꯈꯣꯏ ꯕꯥꯍꯣꯏ ꯄꯥꯃꯤꯟꯅꯈꯤꯕꯗꯨꯗ ꯃꯣꯏꯒꯤ ꯍꯣꯜꯗꯔ ꯑꯃ ꯂꯩꯔꯦꯗꯅ ꯃꯣꯏ ꯑꯅꯤꯗ ꯑꯃ ꯑꯣꯏꯕ ꯑꯗꯨꯣ ꯑꯩꯈꯣꯏꯒꯤ ꯄꯥꯟꯕ ꯌꯥꯝ ꯃꯇꯤꯛ ꯆꯥꯕ ꯃꯤ ꯑꯅꯤꯁꯨ ꯗꯨꯀꯥꯟ ꯍꯣꯜꯗꯔ ꯑꯅꯤꯁꯨ ꯊꯣꯛꯄ ꯌꯥꯔꯤꯕꯅꯦꯕ
ꯑꯥ
ꯍꯧ ꯑꯃꯗꯤ ꯄꯥꯜꯂꯦ ꯑꯃꯗꯤ ꯄꯥꯟꯗ꯭ꯔꯤ ꯐꯣꯝ ꯅꯨꯡ ꯊꯥꯠꯄ ꯈꯣꯠꯄꯒꯤ ꯑꯩꯈꯣꯏꯅ ꯁꯨꯝꯕꯩ ꯃꯔꯝꯁꯤꯁꯨ ꯀꯟꯅ ꯈꯪꯗꯅꯤꯅ ꯃꯦꯝꯕꯔꯒꯨꯝꯕꯅ ꯆꯦꯟꯕꯤꯔꯒ ꯄ꯭ꯔꯙꯥꯟꯒꯨꯝꯕꯅ ꯆꯦꯟꯕꯤꯔꯀꯥꯟꯗ ꯁꯣꯀꯥꯔꯠꯀꯤ ꯐꯣꯇꯣꯒꯨꯃꯥꯡ ꯑꯅꯧꯕ ꯃꯤꯕꯨ ꯑꯦꯅꯣꯟ ꯇꯧꯕ ꯑꯣꯏꯒꯦꯔꯥ ꯑꯗꯨꯗꯒꯤ ꯑꯃ ꯇꯧꯕ ꯑꯃ ꯏꯗꯧꯕꯗꯣ ꯃꯣꯏꯅ ꯇꯧꯕꯤꯗꯧꯕꯗꯣ ꯍꯥꯏꯔꯛꯅ ꯑꯩꯈꯣꯏꯁꯨ ꯇꯧꯗ꯭ꯔꯦ ꯈꯪꯗ꯭ꯔꯦꯕ ꯖꯣꯀꯥꯔꯇ ꯍꯥꯞꯆꯗ꯭ꯔꯦ ꯍꯥꯏꯕ ꯑꯩꯁꯨ ꯈꯪꯗ꯭ꯔꯦ ꯍꯥꯏ ꯏꯂꯦꯛꯁꯟꯒꯤ ꯕꯣꯇꯜ ꯆꯟꯕꯗꯨꯐꯛꯇ ꯑꯩꯈꯣꯏꯗꯤ ꯆꯍꯤ ꯍꯦꯜꯂꯐꯧꯛ ꯆꯟꯗꯕ ꯃꯤ ꯌꯥꯎꯔꯤꯅꯤ ꯑꯩꯈꯣꯏ ꯏꯃꯨꯡꯗ ꯈꯪꯗꯕꯒꯤ ꯍꯥꯏꯇꯥꯔꯦ ꯑꯉꯥꯡ ꯃꯆꯥ ꯃꯆꯥ ꯂꯣꯏ ꯆꯥꯟꯅꯔꯦ ꯆꯍꯤ ꯍꯦꯜꯂꯕ ꯆꯟꯕ ꯈꯪꯍꯧꯗꯗꯅ ꯆꯟꯗꯕ ꯌꯥꯎꯗꯅ ꯄꯦꯔꯥ ꯀꯥꯞꯕ ꯈꯔ ꯌꯥꯎꯔꯤꯅꯤ
ꯈꯪꯗꯕ ꯍꯥꯏꯔ ꯑꯩꯈꯣꯏ ꯌꯖꯣꯒꯥꯥꯁꯦ ꯊꯥꯏꯅꯩ ꯑꯍꯟ ꯏꯄꯥ ꯏꯄꯨ ꯃꯣꯏꯅꯗꯤ ꯄꯥꯛ ꯈꯪꯗꯤ ꯈꯪꯉꯝꯗꯦ ꯑꯣ ꯍꯥꯏꯗꯤ ꯃꯣꯏ ꯍꯧꯖꯤꯛꯄꯁꯨ ꯖꫭꯀꯥꯠ ꯆꯟꯗꯕ ꯍꯥꯏꯗꯤ ꯃꯣꯏ ꯑꯗꯥꯥꯒ ꯑꯙꯥꯒ ꯁꯦꯝꯃꯝꯗꯕꯒ ꯌꯥꯎꯋꯦꯀꫭ ꯌꯥꯝ ꯃꯣꯏ ꯃꯣꯏ ꯁꯨꯝꯕꯁꯦ ꯍꯥꯏꯗꯤ ꯃꯣꯏ ꯁꯨꯝꯕꯁꯤꯅ ꯍꯦꯜꯂꯦ ꯍꯥꯏꯗꯤ ꯗꯤ ꯍꯦꯅꯦꯗꯤ ꯃꯣꯏ ꯂꯥꯏꯔꯤꯛ ꯂꯥꯏꯁꯨꯁꯦ ꯈꯔ ꯃꯉꯥꯟꯜꯁꯦ ꯈꯔ ꯋꯥꯠꯄꯅꯤ ꯀꫭ ꯃꯌꯥꯝ ꯖꯣꯀꯥꯠꯁꯨ ꯁꯥꯅꯔꯝꯗꯦ ꯑꯗꯨꯗꯒꯤ ꯑꯙꯥꯔ ꯀꯥꯔꯗꯁꯨ ꯁꯥꯔꯝꯗꯕ ꯌꯥꯎꯕꯁꯦ ꯁꯤ ꯍꯟꯁꯦ ꯕꯦꯔꯥ ꯌꯥꯝ ꯀꯥꯏ ꯍꯥꯏꯗꯤ ꯖꫭꯀꯥꯠ ꯑꯩꯈꯣꯏꯅ ꯃꯤ ꯃꯌꯥꯝ ꯄꯩꯁꯥꯗꯣ ꯐꯪꯕ ꯎꯈꯤꯕ ꯃꯣꯏ ꯑꯍꯟꯗꯨꯁꯨ ꯌꯥꯎꯋꯦ ꯍꯣꯠꯀꯦ ꯍꯥꯏ ꯍꯥꯏꯕꯗꯣ ꯌꯥꯎꯋꯦꯕ ꯏꯌꯥꯝꯕꯀꯣ ꯃꯣꯏ ꯌꯥꯎꯒꯦ ꯈꯣꯠꯀꯦ ꯍꯥꯏꯕꯗꯣ ꯌꯥꯎꯒꯦ ꯈꯣꯠꯀꯦ ꯍꯥꯏꯕꯗꯣ ꯃꯣꯏ ꯑꯗꯥ ꯑꯙꯥꯔꯗꫭ ꯂꯩꯇꯕꯅꯤꯅ ꯑꯗꯣ ꯑꯗꯨꯝ ꯌꯥꯎꯕ ꯌꯥꯗ꯭ꯔꯦ ꯑꯙꯥꯔꯗꫭ ꯑꯃꯨꯛ ꯍꯟ ꯍꯥꯅꯨꯔ ꯀꯥꯏꯅ ꯑꯃꯨꯛ ꯁꯥꯟꯅꯩꯌꯦꯅꯣ ꯌꯥꯝ
ꯌꯦꯡꯁꯤꯟꯕꯤꯅꯕ ꯂꯩꯇ ꯇꯧꯔꯤꯅꯤ ꯑꯗꯣ ꯀꯅꯥꯒꯨꯝꯕ ꯑꯃꯅ ꯐꯖꯅ ꯌꯦꯡꯁꯤꯟꯕꯤꯔꯒ ꯐꯣꯇꯣꯃꯛꯇ ꯑꯣꯏꯒꯦꯔꯥ ꯄꯩꯁꯥꯃꯛꯇ ꯁꯥꯕ ꯊꯥꯏꯅꯩꯗꯤꯁꯨ ꯖꫭꯀꯥꯠ ꯄꯩꯁꯥꯁꯤꯁꯨ ꯑꯍꯟꯉꯩꯗꯤ ꯐꯪꯗꯣꯏꯔꯤꯉꯩꯗꯥ ꯁꯥꯟꯅꯕꯤꯕ ꯃꯤꯁꯤꯁꯨ ꯑꯗꯨꯝ ꯌꯥꯎꯕꯤꯔꯤ ꯌꯥꯎꯔꯝꯃꯦꯕ
ꯑꯥ ꯌꯥꯎ ꯌꯥꯎꯑꯦ
ꯁꯤꯡꯗꫭ ꯅꯣꯏ ꯅꯨꯃꯤꯠ ꯑꯁꯨ ꯊꯣꯏꯑꯦ ꯄꯩꯁꯥꯥ ꯄꯕꯥ ꯍꯩ꯭ꯇꯔꯕꯅꯤꯅ ꯄꯥꯡꯍꯥꯏ ꯍꯥꯏ ꯄꯥꯡꯄꯤ ꯄꯤꯁꯤꯟꯕꯀꯣ ꯑꯗꯨ ꯃꯣꯏ ꯍꯧꯖꯤꯛꯇꯤ ꯁꯦꯡꯒꯠꯂꯛꯑꯅꯤꯅ ꯃꯁꯥ ꯃꯁꯥ ꯑꯦꯀꯥꯎꯟꯗꯁꯨ ꯍꯥꯞꯆꯤꯜꯂꯛꯑꯦ ꯄꯩꯁꯥ ꯀꯌꯥ ꯆꯪꯉꯦ ꯑꯗꯨꯅ ꯍꯧꯖꯤꯛꯄꯨꯗꯤ ꯂꯣꯠꯄꯗꯤ ꯆꯦꯟꯕꯗꯤ ꯌꯥꯗ꯭ꯔꯕꯅꯦ ꯑ ꯑꯗꯨ ꯑꯍꯥꯟ ꯈꯩ ꯖꯣꯞ ꯀꯥꯠ ꯍꯥꯞꯆꯤꯟꯗꯦ ꯍꯥꯏꯗꯨꯗꯤ ꯐꯠꯇꯦ ꯃꯣꯏ ꯑꯗꯨꯅ ꯁꯦꯡꯅ ꯍꯥꯏꯔꯗꯤ ꯅꯣꯏꯒꯤ ꯑꯦꯝ ꯑꯦꯜ ꯂꯩꯒꯨꯝꯕ ꯃꯦꯝꯕꯔꯒꯨꯝꯕ ꯄ꯭ꯔꯙꯥꯟꯒꯨꯝꯕꯗꯣ ꯃꯣꯏꯅ ꯐꯠꯇ ꯇꯧꯔꯤꯅꯦ ꯃꯣꯏ ꯐꯔꯗꯤ ꯅꯣꯏ ꯇꯧꯒꯗ ꯅꯣꯏ ꯆꯦꯟꯕꯤꯒꯗꯥꯕ ꯉꯛꯇꯅꯦꯕ ꯅꯪꯅꯕꯨ ꯖꫭꯕ ꯀꯥꯠ ꯄꯥꯕꯩ ꯃꯔꯝꯗ ꯀꯩꯁꯨ ꯈꯪꯉꯨꯕ ꯃꯤꯁꯨ ꯅꯠꯇꯦ ꯑꯩꯅꯁꯨ ꯀꯩꯁꯨ ꯈꯪꯕ ꯅꯠꯇꯦꯗꯅ
ꯃꯥꯏ ꯃꯥ
ꯅꯣꯏ ꯐꯖꯅ ꯆꯦꯟꯕꯤ ꯆꯣꯡꯕꯤ ꯇꯧꯍꯟꯒꯗꯕꯅꯤ ꯑꯗꯣ ꯅꯣꯏ ꯄꯥꯟꯗꯕ ꯈꯣꯠꯇꯕ ꯈꯪꯗꯕ ꯂꯩꯔꯁꯨ ꯅꯣꯏ ꯑꯦꯝ ꯑꯦꯜ ꯑꯦ ꯄ꯭ꯔꯙꯥꯜ ꯂꯩꯗꯨꯗ ꯍꯥꯏꯖꯤꯜꯂꯛꯑꯣ ꯅꯣꯏ ꯍꯥꯏꯗꯕ꯭ꯔꯣ ꯀꯃꯥꯏꯅ ꯇꯧꯒꯦ
ꯑꯩꯈꯣꯏ ꯃꯣꯏ ꯍꯇꯛ ꯅꯣꯡ ꯄꯥꯟꯕꯩ ꯃꯣꯏ ꯈꯔꯕꯨꯗꯤ ꯍꯥꯏꯌꯦ ꯑꯗꯣ ꯃꯣꯏꯅ ꯑꯁ ꯌꯥꯗꯔꯤ ꯌꯥꯗꯔꯤ ꯑꯃꯝ ꯇꯧꯔꯑꯦ ꯍꯥꯏꯗꯤ ꯃꯇꯝꯁꯨ ꯌꯥꯝ ꯀꯨꯏꯅ ꯆꯪꯉꯦ ꯃꯗ ꯃꯣꯏꯅ ꯁꯦꯝꯅꯤꯡꯗꯕꯩꯔꯥ ꯀꯩꯅꯣꯗꯤ ꯈꯪꯗꯦ ꯑꯩꯈꯣꯏꯅꯗꯤ ꯖꯣꯕ ꯀꯥꯔꯗ ꯁꯦꯝꯕꯤꯌꯨ ꯅꯈꯣꯏ ꯃꯣꯏ ꯑꯗꯥ ꯅꯨꯡ ꯊꯥꯖꯤꯜꯂꯛꯑꯣꯅ ꯆꯦ ꯆꯥꯡ ꯂꯣꯏ ꯊꯥꯖꯤꯜꯂ‌ꯣꯏꯔ‌ꯦ ꯂꯣꯏꯔꯗꯔ ꯏꯌꯝꯕ
ꯎꯝ
ꯂꯣꯏꯔ ꯃꯇꯨꯡꯗ ꯃꯣꯏꯅ ꯑꯁ ꯅꯪꯒꯤꯗꯣ ꯌꯥꯗ꯭ꯔꯤ ꯌꯥꯗ꯭ꯔꯤꯅ ꯑꯗꯨꯝ ꯃꯣꯏ ꯀꯩꯅꯣ ꯇꯧ ꯂꯩꯅꯦ ꯀꯃꯥꯏꯅ ꯇꯧꯔꯤꯅꯣ ꯈꯪꯗꯦꯅ ꯃꯣꯏ ꯑꯗꯨꯗꯨꯕꯨ
ꯇꯞꯅꯝ ꯑꯗꯨꯒꯤꯗꯤ ꯑꯗꯨꯝ ꯌꯥꯖꯔꯛꯀꯅꯤꯕ ꯊꯥꯖꯟꯗꯤ ꯅꯪꯅ ꯄꯥꯅꯤꯡꯉꯥꯏ ꯂꯩꯔꯦ ꯑꯗꯨ ꯈꯪꯍꯟꯈ꯭ꯔꯗꯤ ꯃꯇꯥꯡ ꯆꯥꯅ ꯑꯗ ꯃꯣꯏ ꯑꯦ ꯅꯪ ꯖꫭꯕ ꯀꯥꯠ ꯄꯥꯟꯕ ꯌꯥꯔꯦ ꯅꯪꯉꯣꯟꯗ ꯄꯥꯎ ꯐꯥꯎꯔꯛꯄ ꯌꯥꯕꯒꯤ ꯆꯥꯟꯁ ꯐꯥꯎꯗꯤ ꯂꯩꯔꯤ ꯅꯠꯇꯔꯣ
ꯎꯝ ꯂꯩ ꯂꯩꯏꯌꯥꯝꯕ
ꯑꯗꯨ ꯂꯩꯔꯗꯤ ꯃꯣꯏ ꯁꯣꯏꯗꯅ ꯅꯣꯡꯃꯗꯤ ꯑꯗꯨꯝ ꯍꯥꯏꯖꯔꯛꯀꯅꯦꯕ ꯑꯗꯨ ꯅꯠꯇꯕꯤꯗ ꯊꯕꯛ ꯁꯨꯡꯇꯧ ꯇꯧꯗꯕ ꯃꯤ ꯂꯩꯕꯅꯦꯕ ꯑꯗꯨꯝ ꯃꯤꯗ ꯍꯥꯏꯔꯁꯨ ꯑꯃ ꯇꯧꯋ‌ꯦꯕꯨ ꯍꯥꯏꯁꯨ ꯊꯕꯛ ꯇꯧꯅꯤꯡꯗꯕꯩ ꯈꯪꯗꯦ ꯍꯞꯅꯤꯡꯗꯕꯩꯔ ꯈꯪꯗꯦ ꯌꯥꯅ ꯌꯥꯅꯕꯅꯦꯅꯦꯅ ꯇꯧ ꯂꯩꯕ ꯍꯥꯏꯗꯤ ꯑꯩꯈꯣꯏꯅꯒ ꯌꯥꯝ ꯅꯣꯟꯖꯔꯒ ꯍꯥꯞꯍꯟꯕꯒꯤ ꯃꯑꯣꯡꯗꯣ
ꯑ
ꯑꯗꯨꯗꯤ ꯀꯥꯟꯅꯗꯦꯕ ꯑꯗꯨ ꯅꯠꯇꯕꯤꯗ ꯃꯤ ꯑꯃ ꯍꯥꯞꯅꯤꯡꯉꯥꯏ ꯂꯩꯔꯦ ꯍꯥꯏꯇꯥꯥꯔꯦ ꯃꯁꯥꯅ ꯈꯪꯅ ꯑꯣ ꯍꯥꯞ ꯍꯌꯦꯡ ꯀꯣꯟꯂ ꯂꯥꯛꯑꯦ ꯍꯥꯏꯗꯨꯗ ꯅꯣꯏ ꯏꯃꯨꯡꯒꯤ ꯃꯤ ꯍꯥꯞꯅꯤꯡꯉꯥꯏꯗ ꯐꯣꯟ ꯇꯧꯔꯛꯄ ꯈꯪꯗꯦ ꯅ‌ꯣꯏ ꯌꯨꯝꯗ ꯂꯥꯛꯄꯅꯤ ꯈꯪꯗꯦ ꯇꯧꯔꯒ ꯄꯥꯝꯕꯤꯔꯝꯃꯗꯤ ꯐꯩꯗ ꯑꯗꯨ ꯅꯠꯇꯕꯤꯗ ꯍꯥꯏꯔꯨꯁꯨ ꯍꯥꯏꯔꯨꯕ ꯍꯌꯦꯡ ꯀꯣꯟꯅ ꯂꯥꯛꯑꯀꯥꯟꯗ ꯀꯥꯎꯔꯝꯃꯦ ꯄꯤꯗ꯭ꯔꯦ ꯍꯥꯏꯕꯗꯨꯗꯤ ꯅꯨꯡꯉꯥꯏꯇꯦꯗꯅ
ꯑ ꯃꯥꯅꯦ ꯏꯌꯥꯝꯕ
ꯄ꯭ꯔꯙꯥꯟ ꯃꯦꯝꯕꯔꯒ ꯌꯥꯅꯕ ꯌꯥꯅꯗꯕ ꯃꯤꯗꯨꯁꯨ ꯂꯩꯕꯅꯦ ꯍꯥꯏꯗꯤ ꯁꯥꯎꯅ ꯈ꯭ꯔꯗꯤ ꯍꯥꯞꯅꯤꯡꯗꯦ ꯀꯥꯏꯅ ꯍꯥꯞꯄꯤꯗꯕ ꯍꯥꯏꯇꯥꯔꯦ
ꯑꯥ
ꯑꯥ ꯕꯨꯒ‌ꯦ ꯃꯔꯤꯁꯨ ꯂꯩꯕ꯭ꯔ ꯌꯦꯡꯉꯣ ꯍꯥꯏꯐ‌ꯦꯠ ꯊꯤꯗꯣꯛꯑꯣ ꯀꯃꯥꯏꯅ ꯇꯧꯔꯤꯅꯣ ꯆꯠꯅꯕꯤꯁꯤꯅ ꯅꯣꯏꯔꯝ ꯈꯣꯏꯔꯝꯒ ꯃꯥꯟꯅꯗꯦꯅꯦ ꯑꯗꯨꯅꯅꯦ
ꯃꯥ ꯃꯤ ꯑꯃꯒ ꯑꯃ ꯃꯥꯟꯗꯕꯅꯤꯅ ꯑꯩꯗꯤ ꯑꯩꯈꯣꯏꯒꯤꯅ ꯃꯣꯏ ꯑꯗꯨ ꯁꯥꯕ ꯈꯣꯠꯇꯕ ꯁꯨꯃꯥꯏꯅ ꯁꯥꯕꯦꯛꯇ ꯃꯇꯝ ꯀꯨꯏꯅ ꯆꯪꯍꯜꯂꯦꯕ ꯈꯣꯠꯄꯗꯣ
ꯎꯝ
ꯃꯣꯏꯒꯤ ꯑꯣꯐꯤꯁ ꯅꯨꯡ ꯆꯠꯂꯒ ꯑꯩꯈꯣꯏꯅ ꯀꯝꯄ꯭ꯂꯦꯟ ꯅꯨꯡ ꯇꯧꯕ ꯌꯥꯕ ꯌꯥꯕ ꯖꯒꯥꯁꯦ ꯀꯥꯏꯗ ꯂꯩ ꯈꯪ ꯍꯪꯉꯣꯏ ꯌꯥ
ꯑꯗꯨꯏ ꯗꯤ ꯁꯤ ꯑꯣꯐꯤꯁꯇ ꯆꯠꯂꯀꯥꯟꯗ ꯇꯧꯒꯗꯕ ꯗꯤꯁꯇꯤ ꯗꯤ ꯁꯤꯗ ꯆꯠꯇ꯭ꯔꯤ ꯉꯩꯗ ꯐꯥꯔꯁꯇ ꯀꯩꯅꯣꯗ ꯆꯠꯂꯣ ꯅꯣꯏꯒꯤ ꯁꯕ ꯗꯤꯕꯤꯖꯟ ꯌꯥꯔꯦ ꯑꯦꯁ ꯗꯤ ꯑꯣꯐꯤꯁꯇ ꯆꯠꯂ‌ꯣ
ꯎꯝ
ꯑꯦꯁ ꯗꯤ ꯆꯠꯂꯀꯥꯟꯗ ꯑꯦꯁ ꯗꯤ ꯑꯣꯗ ꯍꯥꯏꯔ‌ꯣ ꯑꯦꯁ ꯗꯤ ꯑꯣꯅ ꯑꯌꯥꯝꯕꯅ ꯄꯟꯕ ꯄꯥꯟ ꯄꯥꯟꯕꯤꯔꯅꯤ꯫
ꯎꯝ
ꯑꯗꯨ ꯌꯥꯗ꯭ꯔꯒꯅ ꯗꯤꯁꯤꯗ ꯑꯃꯨꯛ ꯆꯠꯀꯗꯕꯅꯦꯕ꯫ ꯑꯁꯗꯤꯑꯣꯅ ꯑꯩꯈꯣꯏꯒꯤꯗꯤ ꯁꯕ ꯗꯤꯚꯖꯟ ꯐꯥꯔꯁꯇ꯫ ꯂꯋꯥꯔ ꯂ‌ꯦꯚꯦꯟ ꯍꯥꯏꯔꯅ ꯆꯠꯄ ꯂꯋꯥꯔ ꯂ‌ꯦꯕꯦꯟꯗꯤ ꯑꯄꯔ ꯑꯄꯔ ꯀꯥꯠꯁ ꯀꯥꯒꯗꯕꯅꯦ ꯑꯃꯨꯛꯇꯗ ꯌꯥꯔꯣꯏꯗꯅꯥ
ꯎꯝ
ꯏꯌꯥꯝꯕ ꯑꯣꯏꯔꯗꯤ ꯑꯗꯨꯃꯥꯏꯅ ꯇꯧꯔ ꯇꯧꯏ ꯑꯩꯈꯣꯏꯗꯤ ꯃꯥ ꯖꯣꯞꯀꯥꯠ ꯀꯞꯅꯕꯖꯤꯗꯅ ꯃꯨꯛ ꯃꯤ ꯑꯩ ꯍꯥꯟ ꯀꯥꯞꯄꯛꯑꯣ ꯑꯗꯨ ꯍꯥꯟꯅ ꯀꯥꯞꯄꯣꯅ ꯑꯃꯨꯛ꯫ ꯈꯠꯅꯕ ꯑꯣꯏꯅ ꯌꯥꯎꯏꯅꯦ ꯑꯗꯣ ꯑꯗꯣ ꯃꯣꯏ ꯁꯦꯔꯦꯟꯗꯁꯨ ꯀꯥꯞ ꯃꯥꯜꯂꯦꯕ ꯁꯦꯔꯦꯟꯗꯣ ꯑꯁ꯫ ꯀꯥꯏꯊꯣꯛꯅꯔꯒ ꯑꯩ ꯍꯥꯡ ꯀꯥꯞꯄꯣ ꯑꯗꯥ ꯍꯥꯡ ꯀꯥꯞꯄꯣ ꯑꯗꯨꯝ ꯑꯁ ꯈꯠꯅ ꯀꯩꯅꯅꯕ ꯌꯥꯝꯅꯈ ꯊꯣꯛꯈꯔꯖꯠꯅꯤ ꯑꯌꯥꯝꯕ ꯑꯩꯗꯤ ꯃꯤꯁꯦ ꯃꯣꯏ ꯍꯥꯟꯅ꯫ ꯐꯣꯇꯣ ꯁꯠ ꯂꯥꯎꯅ ꯀꯥꯞꯄꯒ ꯌꯨꯝꯗ ꯍꯟꯅꯤꯡꯕꯗꯣ꯫ ꯑꯗꯨꯃꯥꯏꯅ ꯍꯥꯟꯅꯤꯡꯕꯅꯤꯅ ꯍꯥꯏꯗꯤ ꯑꯩꯈꯣꯏꯁꯨ ꯈꯅ ꯑꯩꯈꯣꯏꯁꯨ ꯈꯟꯅꯕ ꯄꯥꯝꯗꯦ ꯈꯟꯅꯅꯕ ꯄꯥꯝꯗꯦ ꯍꯥꯏꯗꯤ ꯁꯨꯕ ꯐꯣꯇꯣ ꯀꯥꯞ ꯂꯄꯗ ꯈꯨꯁꯨ ꯈꯨꯠꯂꯥꯏ ꯑꯃꯃꯝ ꯄꯥꯏꯔꯒꯗꯤ ꯂꯣꯏ ꯐꯣꯇꯣ ꯀꯥꯞ ꯆꯠꯅꯩꯅ꯫ ꯊꯕꯛ ꯅꯦꯅ ꯑꯃꯨꯛ ꯀꯥ ꯍꯦꯅ ꯑꯗꯨ ꯈꯠꯅꯕ ꯄꯥꯝꯗꯕ ꯑꯗꯨꯝ ꯃꯣꯏꯅ ꯍꯥꯏꯔꯤꯕꯗꯨꯗꯤ꯫ ꯃꯣꯏꯁꯨ ꯅꯣꯏ ꯊꯨꯅꯤꯡꯉꯤꯅꯦ ꯑꯩꯈꯣꯏꯁꯨ ꯊꯨꯅꯤꯡꯉꯤꯅꯦ ꯑꯗꯣ ꯃꯣꯏ ꯁꯦꯔꯦꯟꯗ ꯀꯥꯞꯄꯅ ꯂꯩꯌꯦ ꯁꯦꯔꯦꯟꯗ ꯑꯗꯨꯝ ꯀꯥꯞꯄ ꯀꯥꯞꯄ ꯃꯥꯏ ꯃꯥꯏ ꯒ꯭ꯔꯨꯞꯁꯒ ꯀꯥꯞꯄꯁꯨ ꯂꯩ ꯑꯗ ꯃꯊꯟ ꯀꯥꯞꯄꯁꯨ ꯂꯩꯑꯕ
ꯎꯝ
ꯑꯗꯨ ꯈꯪꯗꯦ ꯑꯗꯨꯃꯥꯏꯅꯗꯤ ꯀꯥꯞꯄꯤ ꯏꯌꯥꯝꯕ ꯑꯣꯏꯗꯤ ꯑꯩꯈꯣꯏꯗꯤ꯫ ꯃꯤꯁꯦ ꯈꯔ ꯉꯥꯡꯅꯕ ꯋꯥꯏ ꯑꯩꯈꯣꯏꯔꯣꯝꯒꯤꯗꯤ ꯏꯌꯥꯝꯕ ꯑꯣꯏꯗꯤ ꯀꯃꯥꯏꯅ ꯇꯧꯔꯤꯒꯦ ꯑꯌꯥꯝꯕ ꯔꯣꯝꯒꯤꯗꯅ꯫
ꯑꯁ ꯑꯩꯈꯣꯏꯁꯨ ꯇꯧꯔꯤꯗꯨꯅꯦ ꯉꯥꯏꯍꯥꯛ ꯂꯩꯇꯅ ꯂꯥꯎꯅꯕꯤ꯫ ꯑꯩ ꯍꯥꯟꯅ ꯅꯝꯒꯦ ꯑꯩ ꯍꯥꯟꯅ ꯅꯝꯒꯦ ꯑꯗꯒꯤ ꯅꯝꯕꯝ ꯑꯗꯨ ꯇꯧꯋꯤꯒ ꯑꯗ ꯇꯧꯋꯤꯒ ꯁꯦꯔꯦꯜꯗ ꯆꯠꯂꯗꯤ ꯑꯃꯨꯛ ꯐꯕ ꯁꯦꯔꯦꯜꯖꯨ ꯃꯤ ꯉꯥꯏꯊꯣꯛ ꯉꯥꯏꯁꯤꯟ ꯑꯁꯨ ꯗꯨꯕꯨ ꯅꯝꯕꯁꯨ ꯅꯝꯃ ꯊꯥꯗꯣꯛꯈ꯭ꯔꯗꯤ ꯐꯕ꯫
ꯎꯝ
ꯑꯗꯩ ꯁꯠ ꯅꯝꯃ ꯊꯥꯗꯣꯛꯇꯕꯤꯗ ꯁꯨꯝ ꯉꯥꯏꯊꯣꯛ ꯉꯥꯏꯁꯤꯟ ꯇꯧꯅꯔꯗꯤ ꯁꯨꯝ ꯐꯝꯃ ꯌꯦꯡꯉ ꯂꯩꯕꯗꯣ ꯀꯅꯥꯒꯨꯝꯕ ꯈꯔꯗꯤ ꯃꯊꯧ ꯆꯤꯟꯕ ꯀꯥꯡꯕꯨ ꯍꯥꯏꯇꯥꯔꯦ ꯃꯆꯥꯥ ꯃꯁꯨ ꯁꯦꯟꯅꯕ ꯑꯣꯏꯒꯦꯔꯥ ꯑꯃꯕꯨ ꯑꯣꯢꯒꯦꯔꯥ ꯊꯕꯛ ꯀ ꯆꯠ ꯅꯨꯃꯤꯠꯇꯗꯤ ꯌꯥꯅꯤꯡꯗꯕ ꯅꯨꯃꯤꯠ ꯌꯥꯎꯕꯗꯣ ꯑꯗꯨꯗꯤ ꯁꯥꯎꯅꯩꯅꯤꯅꯦ ꯑꯩ ꯍꯥꯟꯅ ꯇꯧꯒꯦ ꯍꯥꯢꯔꯒ ꯅꯣꯢ ꯍꯥꯟꯅ ꯀꯅ ꯑꯗꯣ ꯑꯁ ꯈꯪꯗꯦꯗ ꯑꯗꯨ ꯈ꯭ꯋꯥꯏ ꯐꯕꯗꯤ ꯃꯦꯝꯕꯔꯅ ꯍꯩꯕ ꯃꯦꯝꯕꯔ ꯌꯥꯎꯔꯤꯕ ꯑꯗꯩꯗꯤ ꯐꯣꯇꯣ ꯂꯩ ꯀꯥꯡꯕꯨꯗꯨꯅ ꯌꯥꯅ ꯌꯥꯅꯕ ꯁꯤꯟꯕ ꯍꯩꯕꯤꯕ ꯐꯖꯅ ꯋꯥ ꯍꯥꯏꯕ ꯀꯥꯟꯗ ꯀꯣ ꯁꯥꯎꯅ ꯗꯅꯤꯡꯉꯥꯏ ꯁꯤꯟꯕꯤꯔꯗꯤ
ꯎꯝ
ꯈꯤꯇꯪ ꯌꯦꯡꯊꯣꯛ ꯌꯦꯡꯁꯤꯟꯖꯨ ꯑꯗꯨꯝ ꯌꯥꯅꯩꯗꯅ ꯁꯤ ꯍꯥꯟꯅ ꯇꯧꯒꯗꯕ ꯍꯥꯏꯕ ꯑꯃ ꯅꯤꯌꯣꯝ ꯑꯃꯗꯤ ꯊꯝꯃꯝꯗꯕꯅꯤꯅ ꯅꯤꯌꯣꯝꯗꯨꯗꯤ ꯁꯤ ꯅꯣꯡꯃꯖ ꯏꯟꯗ꯭ꯔꯗꯤ ꯃꯌꯥꯝ ꯌꯥꯔꯣꯏ ꯍꯥꯏꯇꯥꯔꯗꯤ ꯃꯌꯥꯝꯗꯨꯁꯨ ꯏꯟꯒꯗꯕ ꯐꯣꯇꯣ ꯅꯝꯕꯗꯣ ꯅꯝꯗ ꯌꯥꯗꯦ ꯑꯩ ꯍꯥꯟꯅ ꯅꯝꯗ ꯌꯥꯗꯦ ꯍꯥꯢꯕ ꯂꯩꯇꯕꯅꯦꯕ ꯄꯪꯅꯝ ꯅꯝ ꯌꯥꯕꯅꯦꯕ
ꯎꯝ
ꯑꯗꯨ ꯒ꯭ꯔꯨꯞ ꯒ꯭ꯔꯨꯞꯇꯨ ꯁꯨꯕ ꯉꯥꯏꯅꯕꯅꯤꯅ ꯑꯁꯨ ꯑꯁꯨꯕ ꯅꯝꯃꯦ ꯈꯣꯏꯗꯤ ꯐꯣꯇꯣ ꯅꯝꯕꯖꯦ ꯀꯨꯝꯍꯩ ꯑꯃꯅꯤꯀꯣ ꯊꯕꯛ ꯁꯨꯕ ꯂꯥꯛꯎ ꯍꯥꯢꯔꯒ ꯀꯦꯔ ꯂꯥꯛ ꯅꯣꯏꯔꯣꯝꯒꯤꯅ ꯐꯣꯇꯣ ꯅꯝꯕꯗꯒ ꯀꯦꯔꯒ ꯆꯠꯄꯗꯣ ꯆꯠꯅꯕ꯭ꯔꯣ
ꯑꯁ ꯃꯣꯢ ꯃꯧ ꯅꯍꯥ ꯈꯔ ꯂꯩꯁꯥ ꯃꯣꯏ ꯑꯗꯨꯝꯕꯗꯤ ꯀꯦꯔ ꯊꯣꯛꯅꯔꯛꯑꯦ ꯑꯗꯣꯢꯁꯨ ꯑꯁ ꯀꯦꯔ ꯊꯣꯛꯂꯛꯄꯗꯣ ꯃꯣꯏ ꯐꯣꯇꯣ ꯀꯥꯞꯄꯗꯒ ꯃꯌꯦ ꯃ ꯃꯌꯦꯛ ꯇꯥꯏꯒ ꯇꯥꯗꯦꯒ ꯊꯕꯛ ꯁꯨꯕ ꯃꯥꯟꯗꯦꯒ ꯑꯃꯨꯛ ꯆꯪꯉꯒ ꯑꯃꯨꯛ ꯃꯃꯥꯏ ꯇꯥꯊꯣꯛꯑꯒ ꯑꯃꯨꯛ ꯑꯁ ꯌꯥꯝꯅ ꯍꯥꯏꯗꯤ ꯌꯥꯝ ꯑꯉꯛ ꯑꯉꯛꯄ ꯑꯃ ꯐꯥꯎꯋꯦ ꯑꯉꯛꯄ꯫ ꯄ ꯐꯥꯎꯋꯦ ꯍꯥꯏꯗꯤ ꯃꯤꯗꯣ ꯑꯃꯨꯛ ꯃꯌꯥꯝ ꯊꯧꯔꯝꯃꯅꯤ ꯑꯗꯨꯒꯤ ꯃꯇꯨꯡꯗ ꯑꯃꯨꯛ ꯈꯖꯤꯛ ꯈꯤꯇꯪ ꯑꯃꯨꯛ ꯊꯣꯛꯂꯛꯑꯅꯤ ꯑꯗꯨꯗꯩ ꯃꯤꯗꯣ ꯇ ꯂꯥꯛꯇ꯭ꯔꯦꯅ ꯃꯤꯗꯣ ꯉꯥꯏ ꯉꯥꯏꯔꯅꯤ ꯉꯥꯏ ꯃꯤꯗꯣ ꯑꯩꯈꯣꯏꯅ ꯄꯨꯡ ꯑꯁꯨꯛ ꯍꯥꯏꯔꯒꯗꯤ ꯃꯣꯏꯅ ꯊꯦꯡ ꯂꯥꯛꯑꯒ ꯑꯩꯈꯣꯏ ꯉꯥꯏꯕꯗꯣ
ꯎꯝ
ꯉꯥꯏꯕꯗꯣ ꯉꯥꯏ ꯃꯤ ꯀꯥ ꯅꯥꯝ ꯂꯥꯛꯇꯔꯦ ꯑꯃꯨꯛ ꯆꯪꯉ ꯅꯦꯕ ꯑꯗꯩ ꯃꯤ ꯈꯔ ꯑꯃꯨꯛ ꯊꯦꯡꯅ ꯂꯥꯛꯄ ꯃꯤ ꯈꯔ ꯑꯃꯅ ꯑꯃꯨꯛ ꯍꯜꯂꯒ ꯆꯠ ꯄꯨꯈꯣꯠꯄ ꯃꯤꯖꯨ ꯍꯥꯏꯗꯤ ꯐꯣꯇꯣꯗꯨ ꯃꯣꯏ ꯂꯥꯛꯑꯕꯅꯤꯅ ꯑꯃꯨꯛ ꯍꯜꯂꯒ ꯐꯣꯇꯣ ꯀꯥꯞꯄꯗꯣ ꯑꯗꯨꯃꯥꯏꯅ ꯃꯨꯛ ꯃꯣꯏ ꯑꯂꯥꯛꯄ ꯀꯥꯡꯕꯗꯨꯒꯤ ꯑꯃꯨꯛ ꯉꯥꯏꯊꯣꯛ ꯉꯥꯏꯁꯤꯟ ꯇꯧꯕ ꯈꯣꯠꯄꯗ ꯑꯁ ꯌꯥꯝ ꯋꯥꯏ ꯑꯗꯤ ꯑꯁ ꯃꯤꯁꯨ ꯒ꯭ꯌꯥꯟ ꯇꯥꯔꯗꯤ ꯐꯕ ꯃꯣꯏꯁꯨ ꯂꯥꯛꯅꯤꯡ ꯃꯇꯝ ꯂꯥꯛꯏꯗꯣ ꯃꯣꯏꯅ꯫ ꯍꯥꯏ ꯍꯥꯏꯔꯨꯔꯒꯅ꯫